ꯍꯜꯂꯣ ꯑꯧ ꯇꯥꯏꯌꯦ ꯇꯥꯏꯌꯦ
ꯆꯥꯛ ꯏꯁꯤꯡ ꯊꯣꯡꯉꯕꯣ ꯀꯃꯥꯏꯅ ꯇꯧꯔꯤꯒꯦ ꯉꯁꯤꯒꯤ
ꯆꯥꯛ ꯏꯁꯤꯡꯒꯤ ꯊꯣꯡꯗꯦꯗ ꯑꯁꯤ ꯊꯣꯡꯕꯗ ꯊꯣꯡꯉꯅꯤ ꯉꯥꯛꯇꯪ ꯂꯩꯔꯒ ꯉꯜꯂꯤꯗ ꯊꯣꯡꯗ꯭ꯦꯔꯤꯕ ꯉꯁꯤꯒ ꯅꯪ ꯆꯥꯛ ꯏꯁꯤꯡ ꯀꯃꯥꯏ ꯀꯃꯥꯏꯅ ꯇꯧꯔꯤ ꯊꯣꯡꯉꯣ ꯊꯣꯡꯉꯕꯣ
ꯑꯩꯁꯦ ꯆꯥꯛꯇꯤ ꯊꯣꯡꯗ꯭ꯔꯤ ꯑꯗꯨꯒ ꯋꯥꯏ ꯅꯨꯡꯁꯤꯠꯆꯜꯂꯒ ꯅꯨꯡꯗꯥꯡ ꯋꯥꯏꯔꯝꯒꯤ ꯄꯨꯖꯥ ꯀꯣꯟ ꯀꯩꯀꯩ ꯐꯦꯡꯗꯣꯛꯎꯔꯦ ꯑꯗꯨꯒ ꯂꯩꯔꯝꯃꯤꯗꯤ ꯅꯪ ꯀꯩ ꯏꯟꯖꯥꯡ ꯊꯣꯡꯒꯦꯅ ꯈꯜꯂꯤꯕ ꯑ ꯁꯤꯔꯤꯌꯥ
ꯁꯥꯕꯅꯤꯅ ꯀꯔꯤ ꯌꯦꯟꯁꯥꯡ ꯇꯧꯅꯤ ꯁꯧꯒꯤꯒꯨꯝꯕ ꯊꯣꯡꯁꯤꯒ ꯇꯧꯔꯝꯕꯅꯤꯅ ꯃꯇꯝꯗꯨ ꯁꯧꯒꯤ ꯃꯇꯝ ꯑꯣꯏꯕꯅꯤꯅ ꯁꯧꯤ ꯊꯣꯡꯉꯅ ꯐꯥꯊꯧꯔ ꯈꯜꯂꯝꯃꯤꯅꯦ ꯑꯗꯨ ꯀꯩ ꯌꯦꯟꯖꯥꯡ ꯊꯣꯡꯉꯦ ꯈꯜꯂꯝꯃꯤꯅꯣ
ꯍꯣꯏꯗ꯭ꯔꯤ ꯈꯪꯗ꯭ꯔꯤ ꯀꯩ ꯇꯣꯡꯗꯣꯏꯅꯣ ꯑꯩꯈꯣꯏ ꯃꯥ ꯀꯩꯊꯦꯜ ꯆꯠꯈꯔꯤ ꯑꯣ ꯍꯜꯂꯛꯑꯒ ꯃꯥꯅ ꯀꯔꯤ ꯂꯩꯔꯤ ꯌꯥ ꯀꯅꯣ ꯌꯦꯡꯉꯅꯤ ꯍꯧꯖꯤꯛꯀꯥꯟꯗꯤ ꯁꯥꯅ ꯁꯥꯕꯅꯦ ꯑꯁꯤꯟꯕ ꯑꯆꯝꯕ ꯑꯗꯨꯝꯕ ꯁꯧꯒ꯭ꯔꯤꯅ ꯑꯗꯨꯝ ꯍꯥꯎꯋꯤ ꯁꯧꯒ꯭ꯔꯤ ꯑꯃ ꯍꯣꯡꯒ ꯑꯉꯧꯉꯔꯁꯨ ꯍꯥꯎꯏꯤ ꯄꯥꯛꯅꯝꯅꯝ ꯑꯃꯁꯨ ꯑꯗꯨꯝ ꯍꯥꯎꯕꯅꯦ ꯁꯧꯒ꯭ꯔꯤꯁꯦ ꯑꯗꯒꯤ ꯃꯣꯔꯣꯕ ꯑꯃ ꯃꯦꯠꯄꯀꯣ ꯑꯗꯨꯃꯥꯏꯅ ꯇꯧꯔ ꯄꯣꯡꯍꯥꯎ ꯍꯥꯎꯕꯅꯤꯗ
ꯅꯪ ꯑꯗꯨꯏ ꯂꯝꯗꯨꯕꯨ ꯀꯌꯥꯝ ꯁꯥꯒꯦ ꯍꯧꯖꯤꯛꯀꯥꯟꯁꯤꯕꯨ ꯍꯥꯏꯗꯤ ꯀꯌꯥꯝ ꯋꯥꯡꯅꯣ ꯁꯥꯒꯦ ꯇꯦꯝꯄꯔꯦꯆꯔꯀꯗꯣ
ꯊꯥꯔꯇꯤ ꯐꯣꯔ ꯊꯥꯔꯇꯤ ꯐꯥꯏꯚ ꯌꯧꯋꯤꯗ ꯈꯨꯠꯁꯥ ꯑꯃ ꯆꯥꯏ ꯇ ꯍꯥꯏꯗꯤ ꯑꯍꯤꯡꯒꯥꯛꯁꯦ ꯁꯨꯝ ꯇꯨꯝ ꯇꯨꯝꯗ꯭ꯔꯕꯗꯤ ꯀꯩꯅꯣ ꯁꯥꯕꯅ ꯍꯦꯟꯃꯟꯗꯅ ꯍꯥꯏꯗꯤ ꯐꯦꯟ ꯇꯥꯔꯁꯨ ꯀꯥꯟꯅꯗꯤ ꯑꯁꯥꯕ ꯉꯥꯛꯇ ꯂꯥꯛꯄꯩ ꯇꯥꯏꯞ ꯇꯧꯁꯤꯜꯂꯛꯑꯦ ꯑꯗꯨ ꯌꯨꯝꯗ ꯑꯩ ꯅꯨꯡꯉꯥꯏ ꯍꯥꯏꯗꯤ ꯌꯨꯝꯗ ꯁꯥꯏ ꯍꯥꯏꯔꯁꯨꯀꯣ ꯁꯤ ꯀꯩꯁꯨ ꯀꯩꯅꯣ ꯇꯧꯗꯦꯕ
ꯆꯥꯕꯅꯤꯅ ꯅꯨꯃꯤꯗꯥꯡ ꯋꯥꯏꯔꯝꯃꯗꯤ ꯑꯗꯨꯝ ꯋꯥꯛꯀꯤꯡ ꯉꯥꯛ ꯆꯠꯇ꯭ꯔꯣ ꯆ ꯆꯥꯊꯣꯛꯑꯀꯥꯟꯗ ꯑꯣꯏꯗꯤ
ꯍꯤꯡ ꯍꯥꯏꯁꯦ ꯑꯩꯈꯣꯏ ꯆꯠꯄ ꯀꯩꯁꯨ ꯂꯩꯇꯦꯗ ꯍꯥꯏꯗꯤ ꯑꯩꯈꯣꯏꯒꯤꯈꯣꯛꯑꯒꯅꯦ ꯂꯝꯄꯥꯛ ꯀꯥꯏꯗꯧꯔꯦ ꯒ꯭ꯔꯥꯎꯟꯒꯨꯝꯕ ꯃꯆꯥ ꯑꯃ ꯂꯩꯔꯒ ꯃꯦꯔꯣꯣꯟ ꯂꯤꯗꯣꯏꯅꯦꯕ ꯑꯗꯨꯅ ꯀꯩꯁꯨ ꯆꯠ ꯍꯥꯏꯗꯤ ꯑꯩꯈꯣꯏ ꯄꯣꯠ ꯆꯩ ꯑꯋꯥꯗ ꯄꯥꯂꯦꯔꯕꯨꯗꯤ ꯑꯩꯈꯣꯏ ꯑꯗꯨꯝ ꯆꯠꯂꯦ ꯍꯥꯏꯗꯤ ꯄꯥꯒꯨꯝꯕ ꯀꯩꯒꯨꯝꯕ ꯆꯠꯇꯕ ꯌꯥꯗꯕ ꯂꯩꯗꯅ ꯑꯗꯨꯝꯕ ꯂꯩꯀꯥꯗꯨꯗꯤ ꯆꯂꯦ ꯑꯗꯨ ꯅꯣꯏ ꯍꯩꯅꯧ ꯊꯥꯏꯅꯗꯤ ꯅꯣꯏ ꯍꯩꯅꯧ ꯌꯥꯝ ꯄꯥꯜꯂꯤꯗꯅ ꯑꯗꯣ ꯍꯧꯖꯤꯛꯀꯥꯟ ꯄꯥꯟꯗ꯭ꯔꯕꯣ ꯀꯃꯥꯏꯅ ꯇꯧꯒꯦ
ꯁꯖꯤꯛꯀꯥꯟꯗꯤ ꯄꯥꯟꯗ꯭ꯔꯦꯗ ꯂꯝ ꯀꯩꯀꯩ ꯆꯤꯟꯕꯅꯤꯅꯀꯣ ꯍꯥꯏꯗꯤ ꯍꯩꯅꯧ ꯊꯥꯄ ꯃꯥꯡꯗ ꯂꯩꯁꯤꯜꯂꯛꯇ꯭ꯔꯦꯗ ꯍꯧꯖꯤꯛꯀꯥꯟꯁꯤꯗꯤ ꯍꯥꯏꯗꯤ ꯂꯝꯗꯨ ꯊꯥꯗꯧꯕꯗ ꯃꯐꯝꯗꯨꯅ ꯀꯩꯅꯣꯝ ꯁꯥꯅꯤꯡꯉꯥꯏ ꯀꯣꯛ ꯁꯥꯖꯤꯟꯈꯤꯕ ꯑꯗꯨꯃꯥꯏꯅ ꯇꯧꯕꯅꯤꯅ ꯑꯩꯅꯧ ꯅꯥꯗꯛ ꯄꯥꯜꯂꯝꯕꯗꯣ ꯑꯗꯨꯃꯥꯏꯅ ꯄꯥꯟꯗ꯭ꯔꯗꯣ ꯍꯧꯖꯤꯛ ꯄꯥꯟꯗꯦ
ꯍꯥꯏꯗꯤ ꯃꯤꯁꯨ ꯌꯥꯝꯈꯠꯂꯛꯄꯅꯤꯅꯀꯣ ꯑꯩꯈꯣꯏ ꯏꯃꯨꯡꯁꯨ ꯃꯤ ꯀꯩꯀꯩ ꯌꯥꯝ ꯌꯥꯝ ꯑꯃ ꯂꯩꯔꯕꯃꯤꯅꯀꯣ ꯍꯩꯅꯧꯗ ꯊꯥꯕ ꯃꯨ ꯂꯩꯗ꯭ꯔꯦ ꯊꯥꯕꯨꯗꯤ ꯑꯃꯅꯤ ꯊꯥꯏ ꯑꯗꯨꯝ ꯄꯥꯜꯂꯦ ꯈꯔ ꯄꯥꯜꯂꯦ ꯀꯅ ꯄꯥꯝꯕꯗꯤ ꯅꯍꯥꯋꯥ ꯑꯗꯨꯝ ꯍꯥꯏꯩꯅꯧ ꯑꯍꯥꯎꯕꯤꯗꯣ ꯑꯣꯏꯔꯤꯌꯦ ꯍꯧꯖꯤꯛ ꯍꯧꯖꯤꯛꯁꯨ ꯍꯣꯏꯗꯣ ꯍꯌꯦꯡ ꯅꯣꯡꯃ ꯅꯪ ꯂꯥꯛꯑꯗꯤ ꯆꯥꯎ ꯂꯥꯛꯑꯣ ꯑꯩꯈꯣꯏ ꯍꯩꯅꯧꯗꯣ ꯅꯪ ꯃꯍꯥꯎ ꯈꯪꯉꯝꯅꯤꯗ
ꯆꯪꯅꯤ ꯍꯥꯎꯋꯦ ꯅꯪ ꯉꯟꯅ ꯍꯥꯟꯒ ꯄꯤꯔꯛꯄꯗꯣ ꯑꯗꯨꯅꯦ ꯍꯧꯖꯤꯛꯀꯥꯟꯗꯤ ꯍꯥꯏꯗꯤ ꯌꯨꯝ ꯅꯣꯡ ꯀꯩꯀꯩ ꯃꯌꯥꯝ ꯁꯥꯖꯤꯟꯅꯈ꯭ꯔꯕꯅꯦ ꯍꯤꯡꯒꯣꯜ ꯑꯁꯨ ꯄ ꯂꯩꯇ꯭ꯔꯦꯗꯅ ꯑꯩꯈꯣꯏ ꯁꯤꯗꯁꯨ ꯍꯩꯅꯧꯗꯤ ꯃꯌꯥꯝ ꯊꯣꯛꯑꯕꯀꯣ ꯍꯥꯏꯗꯤ ꯀꯨꯏꯗꯦ ꯍꯩꯅꯧ ꯑꯇꯣꯞꯄꯗ ꯑꯗꯨꯔ ꯍꯥꯏꯗꯤ ꯃꯣꯏꯒꯤꯗꯤ ꯅꯝꯃꯟꯅꯕ ꯍꯥꯏ ꯇꯣꯏꯔ ꯃꯁꯛ ꯐꯖꯅꯕ ꯍꯤꯗꯥꯛ ꯌꯥꯝ ꯀꯥꯞꯄꯦꯕ ꯑꯗꯨꯅ ꯑꯝꯇ ꯆꯥꯗꯦ ꯑꯩꯗꯤꯅꯦ ꯍꯩꯅꯧ ꯑꯁꯪꯕꯗꯣ ꯃꯣꯔꯣꯛ ꯑꯇꯦꯛꯄ ꯇꯧꯔꯦꯗꯅ ꯑꯗꯨꯒ ꯃꯠꯂꯒ ꯑꯝꯇ ꯆꯥꯅꯤꯡꯉꯤ ꯍꯤꯗꯥꯛꯀ ꯍꯥꯞꯄꯒ ꯆꯥꯕꯗ ꯌꯨꯝꯗꯗꯤ ꯑꯗꯨꯃꯥꯏꯅ ꯃꯌꯥꯝ ꯆꯥꯕꯁꯨ ꯍꯥꯎꯋꯦ ꯍꯥꯏꯕ ꯍꯥꯏꯗꯤ ꯁꯤꯗꯗꯤ ꯀꯩꯁꯨ ꯍꯥꯏꯗꯤ ꯑꯁꯪꯕꯗꯨꯁꯨ ꯐꯪꯗ꯭ꯔꯦ ꯑꯗꯨꯒ ꯌꯨꯝꯗ ꯃꯌꯥꯝ ꯅꯨꯡꯊꯤꯟ ꯅꯨꯡꯗꯥꯡ ꯋꯥꯏꯔꯝ ꯉꯔꯥꯛ ꯇꯧꯔꯒ ꯍꯩ ꯆꯥꯕꯗꯣ ꯍꯥꯎꯕꯅꯦ ꯑꯗꯒꯤ ꯀꯐꯣꯏꯁꯨ ꯍꯧꯖꯤꯛꯇꯤ ꯀꯐꯣꯏ ꯃꯇꯝꯗꯨ ꯑꯣꯏꯔꯝꯃꯅꯤ ꯀꯐꯣꯏꯗꯨ ꯌꯦꯟꯗꯦꯝ ꯃꯅꯥ ꯍꯥꯞꯄꯒꯒ ꯆꯥꯕꯗꯣ ꯑꯗꯨꯒ ꯆꯥꯈꯤꯦꯗ ꯀꯨꯏꯔꯦꯗ ꯑꯩꯒꯤ ꯌꯨꯝ ꯊꯣꯛꯂꯛꯑꯗꯤ ꯍꯟꯗꯛ ꯑꯝꯇ ꯅꯣꯏ ꯍꯦꯛꯅꯤꯧꯗ ꯈꯔ ꯈꯥꯛꯑꯝꯃꯣ ꯑꯩ ꯆꯥꯒꯦ ꯍꯥꯏꯗꯤ ꯅꯣꯏ ꯃꯅꯤꯡꯒꯤꯗꯣ ꯌꯥꯝ ꯍꯥꯎꯋꯦ ꯃꯃꯥꯡꯒꯤꯗꯨꯗꯤ ꯍꯣꯏꯅ ꯌꯨꯝ ꯁꯥꯖꯤꯂꯦ ꯑꯗꯨ ꯂꯩꯔꯝꯃꯔꯣꯏ ꯑꯗꯨꯅ ꯍꯤꯡꯒꯣꯜꯗꯤ ꯑꯗꯨꯝ ꯆꯥꯎꯕꯅꯦ ꯃꯅꯤꯡꯒꯤ ꯀꯩꯅꯧꯗꯣ ꯑꯩꯁꯦ ꯌꯥꯝ ꯆꯥꯅꯤꯡꯉꯤ
ꯆꯥꯎ ꯂꯥꯛꯑꯣ ꯆꯥꯎ ꯂꯑꯣ ꯅꯣꯡꯃ ꯅꯪ ꯂꯥꯛꯑꯗꯤ ꯆꯥꯎ ꯂꯛꯑꯣ ꯍꯩꯅꯧꯖꯤꯛ ꯍꯥꯏꯔꯗꯤ ꯑꯉꯥꯡ ꯃꯈꯩꯅ ꯈꯔ ꯁꯥ ꯑꯗꯒꯤ ꯈꯔ ꯀꯦꯅ ꯇꯧꯔꯒ ꯅꯨꯡ ꯅꯨꯡꯁꯤꯠ ꯈꯔ ꯇꯧꯕꯗ ꯀꯦꯜꯂꯛꯄ ꯆꯥꯔꯁꯤ ꯄꯥꯛ ꯆꯥꯔꯦꯗ ꯑꯩꯈꯣꯏꯒꯁꯤ ꯃꯅꯤꯡꯗꯤ ꯃꯅꯤꯡꯂꯣꯡꯗꯨꯗꯤ ꯃꯃꯥꯡꯣꯝꯗ ꯍꯥꯎꯕꯗ ꯍꯦꯟꯗꯤ ꯍꯦꯟꯕꯅꯦ ꯑꯣ ꯀꯩꯅꯣ ꯑꯩꯈꯣꯏꯗꯤ ꯅꯣꯏ ꯅꯣꯏ ꯅꯨꯃꯤꯗꯥꯡ ꯋꯥꯏꯝꯜꯗꯦ ꯑꯃꯨꯛ ꯊꯣꯛꯑꯝꯃꯔꯣꯏꯅꯦ ꯑꯗꯨꯗꯤ ꯅꯣꯏ ꯁꯥꯔꯁꯨ ꯑꯩꯈꯣꯏꯗꯤ ꯅꯨꯃꯤꯗꯥꯡ ꯋꯥꯏꯔꯝ ꯃꯜꯂꯗꯤ ꯑꯗꯨꯝ ꯊꯣꯛꯑꯦꯕ ꯀꯣ ꯆꯥ ꯑꯁꯨ ꯍꯥꯏꯗꯤ ꯅꯨꯃꯤꯗꯥꯡꯁꯤ ꯕꯖꯥꯔꯁꯤ ꯑꯗꯨꯝ ꯃꯩꯒꯥꯡ ꯊꯥꯜꯂꯒ ꯑꯃꯝ ꯂꯩꯌꯦꯕ ꯑꯗꯨ ꯆꯤꯆꯥꯥ ꯇꯣꯛꯑꯒ ꯅꯨꯃꯤꯗꯥꯡꯁꯦ ꯑꯗꯨꯝ ꯊꯣꯛꯄꯤꯅꯦꯕ ꯑꯩꯈꯣꯏꯅ ꯇꯧꯔꯤꯁꯦ ꯅꯨꯡꯕꯨꯒꯤ ꯅꯨꯡꯉꯥꯏꯁꯨ ꯂꯩꯕꯅꯗꯤ
ꯋꯥꯋꯥꯛꯀꯤꯡ ꯀꯩꯀꯩ ꯆꯠꯄ ꯅꯨꯡꯉꯥꯏꯔꯝꯒꯅꯤ ꯍꯥꯏꯗꯤ ꯀꯥꯂꯦꯟ ꯊꯥꯅ ꯂꯥꯛꯏꯕꯅ ꯑꯗꯨ ꯃꯤꯉꯩꯗꯣ ꯍꯧꯖꯤꯛꯀꯥꯟ ꯌꯨꯝꯗꯤ ꯃꯩ ꯌꯥꯝ ꯃꯨꯠꯂꯦꯅ ꯍꯥꯏꯌꯦ ꯑꯗꯨꯅ ꯃꯤꯉꯩꯗꯣ ꯑꯩꯈꯣꯏ ꯃꯥꯅ ꯍꯥꯏ ꯃꯤꯉꯩꯗꯨ ꯃꯦꯔꯣꯠꯇ ꯂꯣꯏ ꯊꯣꯡꯉ ꯂꯩꯏ ꯁꯥꯅ ꯁꯥꯕ ꯑꯗꯒꯤ ꯍꯧꯖꯤꯛꯀꯥꯟꯗꯤ ꯃꯦꯔꯣꯠꯇꯁꯨ ꯑꯆꯥꯄꯣꯀꯥ ꯌꯣꯠꯇ ꯈꯣꯠꯇ ꯃꯣꯏ ꯏꯁꯇ꯭ꯔꯤꯠ ꯐꯨꯗ ꯍꯥꯏꯗꯣꯏꯔꯥ ꯑꯗꯨꯝꯕ ꯉꯁꯤ ꯌꯥꯝ ꯂꯩꯔ ꯃꯥꯜꯂꯦ ꯑꯩꯈꯣꯏ ꯀꯩꯊꯦꯜꯗ
ꯂꯩꯔꯦ ꯑꯗꯨꯒꯨꯝꯕ ꯌꯥꯝ ꯌꯣꯜꯂꯦ ꯍꯧꯖꯤꯛꯀꯥꯟꯅꯤ ꯑꯁ ꯂꯥꯛꯑꯒ ꯈꯪꯉꯦꯗ ꯅꯨꯡꯉꯥꯏꯕ ꯅꯨꯡꯉꯥꯏ ꯑꯗꯨꯝ ꯍꯥꯏꯗꯤ ꯃꯤ ꯃꯌꯥꯝ ꯍꯥꯏꯗꯤ ꯐꯣꯟ ꯌꯦꯡꯉꯒ ꯑꯗꯩ ꯆꯥꯇꯣ ꯑꯇꯣ ꯂꯩꯗꯣꯏ ꯁꯔꯨꯛꯄꯗꯤ ꯑꯗꯨꯃꯥꯏꯅ ꯋꯥꯛꯀꯤꯡ ꯊꯣꯛ ꯈꯣꯠ ꯇꯧꯏ ꯗꯣ ꯍꯌꯦꯡ ꯉꯍꯥꯛꯇꯪ ꯅꯍꯥꯟꯜꯋꯥꯣꯏ ꯍꯣꯏ ꯑꯍꯜꯃꯟ ꯑꯃ ꯍꯥꯏꯅꯕꯗꯁꯨ ꯑꯇꯣꯞꯄ ꯇꯨꯝꯁꯤꯟꯨ ꯈꯣꯠꯀꯅꯨ ꯍꯥꯏꯕꯗꯣ ꯑꯗꯨ ꯑꯗꯨꯃꯥꯏꯅ ꯂꯥꯜꯂꯦ ꯍꯧꯖꯤꯛ ꯅꯍꯥꯟꯋꯥꯏꯔꯗꯤ ꯑꯗꯨꯝ ꯇꯧꯔꯝꯃꯤ ꯍꯥꯏꯌꯦ ꯑꯗꯣ ꯍꯧꯖꯤꯛꯀꯥꯟꯗꯤ ꯐꯣꯟ ꯑꯗꯨꯝ ꯇꯧꯔ ꯂꯩꯔꯃꯤꯅꯀꯣ ꯑꯗꯩ ꯁꯥꯕ ꯍꯦꯟꯒꯠꯂꯛꯄꯁꯤꯅꯁꯨ ꯈꯔ ꯀꯩꯅꯣ ꯇꯧꯋꯦ ꯍꯥꯏꯇꯥꯔꯦ ꯃꯤ ꯅꯣꯏꯕ ꯍꯟꯊꯍꯜꯂꯤ ꯍꯥꯏꯇꯥꯔꯦ ꯑꯗꯨꯃꯥꯏꯅ ꯇꯦ
ꯐꯩꯌꯦ ꯑꯗꯨ ꯋꯥꯀꯤ ꯀꯥꯏ ꯀꯩꯒꯥꯁ ꯑꯗꯣ ꯁꯤꯗꯗꯤ ꯄꯥꯛ ꯆꯠꯇ꯭ꯔꯦꯗ ꯐꯪꯗ꯭ꯔꯦ ꯑꯩꯁꯨ ꯉꯁꯤꯁꯦ ꯀꯔꯤ ꯌꯦꯟꯖꯥꯡ ꯆꯥꯗꯣꯏꯅꯣ ꯈꯪꯗꯗꯅ ꯈꯟꯐꯝ ꯈꯪꯗꯅ ꯂꯩꯔꯦ ꯑꯩꯈꯣꯏ ꯃꯥ ꯍꯜꯂꯛꯏ ꯌꯦꯅꯤ ꯉꯁꯥꯏ ꯅꯨꯡꯊꯤꯟꯗꯣ ꯈꯦꯠꯆꯒ ꯎꯇꯤꯒ ꯇꯧꯋꯦꯕꯀꯣ ꯑꯗꯨꯏ ꯈꯔ ꯆꯥꯁꯤꯜꯂꯣꯕ ꯑꯗꯨꯏ ꯄꯨꯛꯁꯨ ꯈꯔ ꯊꯟꯗꯅ ꯁꯨꯝ ꯑꯩꯁꯨ ꯑꯩꯈꯣꯏ ꯃꯥꯅ ꯆꯥꯛꯇꯤ ꯊꯥꯡꯒꯠꯂꯝꯃꯣꯅ ꯍꯥꯏꯕꯅꯦ ꯑꯩꯁꯨ ꯀꯨꯞꯀ ꯊꯝꯕꯁꯤꯗ ꯊꯥꯡꯒꯠꯇ꯭ꯔꯤ ꯗꯗ ꯊꯕꯛ ꯏꯪꯈꯥꯡꯗꯤ ꯂꯣꯏꯁꯤꯜꯂꯦ ꯄꯨꯖꯥ ꯀꯩ ꯀꯩ ꯍꯦꯟ ꯈꯣꯠꯇꯅ ꯇꯧꯔꯒ
ꯀꯗꯗ ꯁꯥꯁꯨꯗꯤ ꯍꯥꯎꯗꯤ ꯆꯥꯅꯤꯡꯉꯤꯗꯦ ꯑꯗꯨ ꯆꯥꯕꯁꯨ ꯌꯥꯗꯕ ꯍꯦꯛꯇ ꯆꯥꯔꯒ ꯀꯩꯅꯣ ꯇꯧꯕꯁꯦ ꯇꯨꯝꯗꯕꯩ ꯃꯑꯣꯡ ꯇꯧꯕꯁꯦ ꯇꯧꯋꯦꯕ ꯑ ꯆꯥꯂꯤ ꯆꯥꯅꯤꯡꯉꯤ ꯑꯍꯥꯎꯕꯗꯤ ꯑꯗꯨꯝ ꯌꯦꯟꯖꯥꯡ ꯑꯍꯥꯎ ꯑꯍꯥꯎ ꯊꯣꯡꯕꯗꯣ ꯁꯥꯥꯎꯁꯦ
ꯇ ꯅꯤꯡꯕꯗꯤ ꯂꯩꯁꯥ ꯅꯨꯡꯉꯥꯏ ꯍꯥꯏꯇ꯭ꯔꯁꯨ ꯍꯥꯏꯗꯤ ꯆꯝꯐꯨꯠꯀꯨꯝꯕ ꯍꯧꯖꯤꯛꯀꯥꯟꯗꯤ ꯑꯩꯅ ꯆꯝꯐꯨꯠ ꯌꯥꯝ ꯆꯥꯏꯌꯦ ꯆ ꯁꯥꯕꯅꯤꯅꯦ ꯀꯕꯤꯒꯨꯝꯕ ꯇꯨꯔ ꯄ꯭ꯔꯣꯕꯣꯜꯒꯨꯝꯕꯗꯣ ꯂꯝꯕꯤ ꯌꯥꯝ ꯍꯥꯎꯋꯤꯗꯅ ꯍꯧꯖꯤꯛꯇꯤ ꯑꯗꯨꯅ ꯆꯕꯤꯒꯨꯝꯕ ꯇꯣꯔꯛꯄ ꯈꯣꯠꯄꯗꯨꯁꯨ ꯆꯠꯂ ꯄꯨꯠꯂ ꯆꯥꯏꯅꯦ ꯆꯥꯛ ꯆꯥꯅꯤꯡꯗꯕ ꯅꯨꯃꯤꯠꯇꯨ ꯆꯔꯥꯒꯨꯝꯕ ꯍꯦꯟꯕꯗꯤ ꯋꯥꯏꯗꯅ ꯏꯁꯤꯡꯗ ꯑꯗꯨꯅ ꯆꯝꯐꯨꯠꯅ ꯑꯌꯥꯝꯕ ꯆꯥꯏ ꯍꯧꯖꯤꯛꯀꯥꯟꯗꯤ
ꯌꯦꯟꯇꯦꯝ ꯀꯥꯟꯁꯨ ꯑꯗꯨꯝ ꯍꯥꯎꯕꯅꯤꯗ ꯍꯧꯖꯤꯛꯀꯥꯟꯗꯤ ꯑꯗꯨꯝ ꯌꯦꯟꯇꯦꯝ ꯑꯗꯨ ꯆꯥꯅꯕꯅꯦꯕ
ꯌꯦꯟꯗꯦꯝ ꯁꯤꯡꯖꯨ ꯆꯥꯡꯅꯤꯡ ꯁꯥꯡꯅ ꯁꯥꯡꯅ ꯇꯧꯔꯒ ꯆꯥꯕꯗꯣ ꯆꯥꯒꯦꯗꯤ ꯈꯜꯂꯦꯕꯀꯣ ꯌꯨꯝꯗ ꯊꯣꯔꯛꯄ ꯃꯇꯝꯗ ꯌꯨꯝ ꯌꯧꯔꯗꯤ ꯍꯥꯏꯗꯤ ꯆꯥꯅꯤꯡꯗꯦ ꯍꯥꯏꯗꯣꯏꯔꯥ ꯈꯪꯗꯦ ꯑꯗꯨꯝ ꯊꯕꯛꯁꯨꯨ ꯆꯤꯜꯂꯦ ꯑꯗꯒꯤ ꯆꯥꯕꯗꯨ ꯅꯨꯡꯊꯤꯟꯗ ꯐꯔꯛ ꯇꯥꯏ ꯎꯔꯒ ꯎꯔꯕꯩꯔ ꯈꯪꯗꯦ ꯀꯩꯁꯨ ꯆꯥꯅꯤꯡꯕ ꯑꯣꯏ
ꯍꯥꯎꯕꯅꯤꯍꯦ ꯑꯩꯅ ꯐꯖꯅ ꯊꯣꯡꯗꯕ ꯑꯣꯏꯔꯝꯅꯤ ꯑꯩꯈꯣꯏꯅ ꯊꯣꯡꯉꯗꯤ ꯍꯥꯎꯗꯣꯏꯖꯥꯠꯅꯤ ꯅꯣꯡꯃ ꯊꯣꯡꯉꯒ ꯊꯤꯜꯂꯛꯀꯦ ꯌꯦꯟꯊꯦꯝ ꯑꯣꯏꯅ ꯌꯦꯟ ꯊꯣꯡꯕ ꯅꯠꯇꯕ ꯌꯦꯟꯊꯦꯝ ꯊꯣꯡ ꯒꯣꯏꯅ
ꯍꯣꯏ ꯌꯥꯔꯦ ꯌꯦꯟꯒꯩ ꯌꯦꯟꯒꯩ ꯌꯦꯟꯗꯦꯝꯒ ꯍꯥꯏꯔꯞꯁꯨ ꯃꯥꯟꯅꯩ ꯑꯗꯨꯃꯥꯏꯅ ꯊꯣꯡ ꯑꯇ ꯊꯤꯜꯂꯛꯎꯅꯦ ꯅꯣꯏ ꯍꯩꯅꯧꯗꯨꯒ ꯇꯧꯔꯒ ꯑꯟꯑꯣꯗꯤꯕꯜ
ꯍꯣꯏ ꯊꯤꯜꯂꯛꯀꯦ ꯊꯤꯜꯂꯛꯀꯦ ꯁ ꯍꯧꯖꯤꯛꯀꯥꯟꯗꯤ ꯅꯣꯏꯗꯤ ꯑꯗꯨꯗ ꯂꯩꯕꯗꯨꯗꯤꯕ ꯀꯣꯏꯕ ꯀꯣꯏꯕ ꯂꯥꯡꯕꯗꯤ ꯑꯃꯨꯛ ꯆꯠꯂꯝꯃꯔꯣꯏꯅꯦ
ꯑꯟꯑꯣꯗꯤꯕꯜ ꯁꯥꯕꯅꯤꯅ ꯆꯠꯇ꯭ꯔꯦꯗ ꯍꯥꯏꯗꯤ ꯑꯩꯈꯣꯏ ꯁꯨꯇꯤꯁꯨ ꯄꯥꯛ ꯂꯩꯇꯦꯕ ꯆꯠꯄ ꯍꯥꯏꯔꯒ ꯑꯩꯈꯣꯏ ꯏꯃꯥꯟꯅꯕꯤ ꯃꯌꯥꯝ ꯍꯧꯅꯔ ꯆꯞꯄꯅ ꯅꯨꯡꯉꯥꯏꯗꯅ ꯑꯩꯈꯣꯏ ꯑꯃꯅꯤ ꯇꯧꯔ ꯆꯠꯄꯗꯨꯗꯤ ꯀꯩꯁꯨ ꯅꯨꯡꯉꯥꯏꯇꯦ ꯑꯗꯨ ꯅꯍꯥꯟ ꯑꯃꯨꯛꯁꯨ ꯉꯔꯥꯡ ꯅꯍꯥꯟꯗꯁꯨ ꯅꯣꯡꯃꯥꯏꯖ ꯅꯨꯃꯤꯠꯇ ꯆꯠꯁꯦꯅ ꯍꯥꯏꯅꯕꯅꯦ ꯑꯗꯨꯁꯨ ꯈꯔ ꯑꯃꯅ ꯁꯥꯏ ꯃꯄꯥꯟ ꯊꯣꯛꯅꯤꯡꯗꯦ ꯑꯃꯨꯛ ꯍꯥꯏ ꯑꯃꯅ ꯃꯁꯥ ꯅꯨꯡꯉꯥꯏꯇꯗꯅ ꯑꯃꯨꯛ ꯗꯥꯛꯇꯔ ꯌꯧꯔꯤ ꯍꯥꯏꯗꯤ ꯃꯥꯗꯣ ꯁꯥꯕ ꯍꯤꯡꯉꯠꯄꯒꯤ ꯃꯁꯥꯗꯨ ꯀꯩꯅꯣ ꯇꯧꯕꯗꯣ ꯎꯝ ꯔꯤꯍꯥꯏꯗ꯭ꯔꯦꯠ ꯇꯧꯕ ꯍꯥꯏꯒꯗ꯭ꯔꯥ ꯑꯗꯨꯃꯥꯏꯅ ꯇꯧꯕ ꯍꯥꯏꯗꯤ ꯍꯧꯖꯤꯛꯀꯥꯟ ꯌꯥꯝ ꯁꯥꯏ ꯑꯩꯍꯁꯨ ꯅꯍꯥꯟꯅꯣꯡ ꯃꯁꯦ ꯀꯩꯊꯦꯜꯗ ꯄꯣꯠ ꯆꯩ ꯂꯩ ꯃꯣꯠ ꯆꯠꯂꯦ ꯑꯗꯨꯒꯅ ꯍꯥꯏꯗꯤ ꯌꯥꯝ ꯁꯥꯔꯒ ꯒꯥꯔꯤꯗ ꯇꯣꯡꯉ ꯂꯥꯛꯄꯄꯗ ꯑꯗꯨꯒꯤꯅꯦ ꯀꯩꯊꯦꯜꯁꯤꯗ ꯀꯨꯝꯕ ꯃꯇꯝꯁꯤꯗ ꯑꯩꯁꯦ ꯍꯥꯏ ꯍꯥꯏꯕꯗꯤ ꯀꯣꯛꯁꯤ ꯉꯥꯎꯈꯠꯂꯒ ꯏꯁꯥꯗ ꯍꯟꯗꯣꯛꯅꯤꯡꯕꯒꯤ ꯇꯥꯏꯞꯇ ꯇꯧꯔꯒꯅꯦ ꯁꯤꯗ ꯅꯣꯡꯃ ꯇꯧꯔꯒ ꯂꯩꯈꯤꯗ ꯂꯝꯕꯤ ꯃꯄꯥꯟꯁꯤ ꯑꯩꯁꯤ ꯐꯝꯃꯒꯅꯦ ꯍꯩ ꯃꯍꯤ ꯊꯛꯑꯦ ꯑꯌꯤꯡꯕꯗꯣ ꯑꯣ ꯏꯁꯤꯡ ꯁꯥꯟꯅꯔ ꯂꯩꯔꯤꯅꯦ ꯑꯩꯈꯣꯏ ꯃꯥꯆ ꯑꯣꯏꯅ ꯍꯥꯏꯅꯤ ꯑꯗꯨꯃꯥꯏꯅ ꯇꯧꯕꯗꯨꯗꯤ ꯃꯊꯪꯗꯒꯤꯗꯤ ꯑꯁꯤ ꯁꯤꯒꯨꯝꯕ ꯂꯩꯕ ꯗꯨꯀꯥꯟ ꯂꯩꯗꯅ ꯄꯣꯠ ꯂꯩꯗ ꯇꯥꯔꯁꯨꯏ ꯁꯤꯒꯨꯝꯕ ꯗꯨꯀꯥꯟꯗꯨꯗ ꯆꯪꯉꯒ ꯑꯦꯁꯤ ꯊꯥꯔꯒ ꯂꯩꯌꯣꯌꯦ ꯕꯤꯁꯥꯜꯒꯨꯝꯕ ꯑꯣꯏꯇꯥꯔꯁꯨ ꯃꯊꯪꯗꯩꯗꯤ ꯑꯗꯨꯃꯥꯏꯅ ꯇꯣꯛ ꯑꯩ ꯍꯥꯏꯗꯤ ꯄꯥꯡꯊꯣꯛꯄ ꯀꯥꯟꯗ ꯌꯥꯝ ꯋꯥꯏꯑꯦꯕ ꯏꯁꯥꯒꯨꯝꯕ ꯏꯁꯤꯡꯒꯨꯝꯕ ꯏꯁꯤꯡꯁꯨ ꯄꯨꯍꯧꯗ꯭ꯔꯕꯗ ꯅꯨꯃꯤꯠꯁꯤꯅ ꯃꯊꯪꯗꯩꯗꯤ ꯏꯁꯤꯡ ꯄꯨꯔꯒ ꯄꯨꯔ ꯆꯠꯂꯅꯤ ꯑꯗꯨꯃꯥꯏꯅ ꯇꯧꯔꯒ
ꯎꯝ ꯍꯧꯖꯤꯛꯀꯥꯟꯗꯤ ꯎꯝ ꯍꯧꯖꯤꯛꯀꯥꯟ ꯁꯥꯕꯅ ꯍꯦꯟꯒꯠꯄꯅꯦ ꯈꯣꯏꯗꯤ ꯄꯨꯂꯞ ꯀꯩꯅꯣ ꯑꯣꯏꯅ ꯁꯥꯕ ꯌꯥꯝ ꯍꯦꯟꯒꯠꯄꯅꯦꯕ ꯑꯗꯨꯅꯅꯤꯗ ꯐꯤꯠꯋꯦꯞ ꯌꯥꯝ ꯀꯟꯕꯅꯤꯅ ꯑꯗꯨꯅꯅꯤ ꯑꯗꯨꯗꯤ ꯑꯁ ꯀꯥꯏꯗꯩ ꯃꯤ ꯊꯕꯛ ꯁꯨꯕ ꯃꯈꯩꯗꯨꯗꯤ ꯑꯗꯨꯝ ꯋꯥꯊ ꯈꯔ ꯄꯣꯝ ꯄꯣꯝ ꯄꯣꯝ ꯇꯨꯕ ꯌꯥꯝ ꯌꯥꯎꯋꯦꯗ ꯑꯩꯈꯣꯏꯅ ꯅ꯭ꯌꯨꯁ ꯀꯩꯅꯣꯗ ꯑꯗꯨꯝ ꯎꯕꯗꯣ ꯈꯣꯠꯄꯗꯀꯣ
ꯑꯟꯑꯣꯗꯤꯕꯜ
ꯃꯌꯥꯝ ꯃꯌꯥꯝ ꯌꯥꯎꯋꯦꯕ ꯅꯨꯡꯕꯨ ꯅꯨꯡꯉꯥꯏꯇꯦ ꯑꯗꯨꯃꯥꯏꯅ ꯇꯧꯕ ꯑꯗꯣ ꯊꯕꯛꯁꯨ ꯁꯨꯗ ꯌꯥꯗꯕꯅꯤꯅ ꯃꯣꯏꯗꯤ ꯊꯕꯛꯁꯨ ꯁꯨꯔꯅꯤ ꯄꯩꯁꯥ ꯇꯥꯟꯗ ꯌꯥꯗꯅꯤꯅ ꯇꯥꯜꯂꯅꯤ ꯑꯗꯨꯗꯒꯤ ꯃꯆꯥ ꯃꯁꯨ ꯊꯥꯛꯇꯣꯏꯅꯤꯗꯅ ꯑꯗꯨ ꯁꯥꯕ ꯃꯔꯛ ꯃꯔꯛꯇꯨꯗ ꯁꯨꯔꯤꯅꯤꯗꯅ ꯑꯗꯨ ꯑꯩꯈꯣꯏ ꯐꯥꯎꯕꯗ ꯋꯥꯔꯤꯅꯦꯕ ꯑꯗꯨꯗꯤ ꯃꯣꯏꯗꯤ ꯑꯁ ꯌꯥꯝ ꯋꯥꯔꯝꯅꯤ ꯊꯕꯛꯁꯨ ꯁꯨꯕ ꯁꯥꯁꯨ ꯁꯥꯕ
ꯑꯟꯑꯣꯗꯤꯕꯜ
ꯑꯗꯨ ꯈꯪꯗꯦꯗ ꯒꯣꯚꯃꯦꯟꯅꯁꯨ ꯈꯔ ꯀꯩꯅꯣ ꯇꯧ ꯌꯥꯕꯅꯤꯗ ꯑ ꯇꯧꯗꯤ ꯇꯧꯗꯦ
ꯑꯗꯨꯅꯤ ꯁꯥ ꯉꯥꯁꯤꯅ ꯀꯔꯝ ꯇꯧꯔꯝꯗꯣꯏꯅꯣ ꯈꯪꯗꯦ ꯁꯥꯈꯩꯁꯤ ꯁꯩꯁꯤꯁꯨ ꯁꯥ ꯗꯅꯤ ꯑꯩꯁꯨ ꯀꯃꯥꯏꯅ ꯇꯧꯔꯣ ꯈꯪꯗꯦ ꯍꯧꯖꯤꯛꯀꯥꯟꯗ ꯑꯗꯨꯝ ꯁꯥꯔꯁꯨ ꯂꯩꯇ ꯌꯥꯗꯅꯤꯅ ꯐꯦꯟ ꯊꯥꯔ ꯊꯥꯔꯒꯔ ꯁꯤ ꯊꯥꯔꯒꯔ ꯑꯗꯨꯝ ꯈꯥꯡꯉꯒ ꯂꯩꯅꯦ
ꯎꯝ ꯁꯑꯌꯦꯦ ꯁꯥꯕꯅꯕꯨ ꯍꯧꯖꯤꯛꯀꯥꯟ ꯅꯣꯡ ꯈꯔ ꯈꯔ ꯇꯥꯕꯅꯣꯏ ꯑꯗꯣꯝꯗꯕꯨꯣ
ꯅꯣꯡꯁꯤꯦ ꯉꯁꯋꯥꯥꯏꯗꯤ ꯍꯥꯏꯔꯞ ꯇꯥꯔꯝꯕꯅꯦ ꯑꯗꯨꯒ ꯇꯥꯗꯦꯗ ꯅꯣꯡ ꯇꯥꯔꯁꯤꯅꯦ ꯅꯣꯡ ꯇꯥꯔꯝꯗꯥꯏꯗꯣ ꯑꯗꯨꯝ ꯆꯥꯛꯅꯔꯒ ꯂꯩꯕꯗ ꯅꯣꯡ ꯇꯥꯕ ꯍꯥꯏꯔꯒ ꯋꯥ ꯋꯥ ꯐꯖꯅ ꯇꯥꯗꯦꯕꯀ ꯀꯣ ꯍꯥꯏꯗꯤ ꯈꯣꯡꯆꯥꯛꯅꯔꯒ ꯍꯦꯛꯇ ꯇꯥꯕ꯭ꯔꯁꯨ ꯇꯥꯗ꯭ꯔꯥ ꯀꯃꯥꯏꯅ ꯇꯧꯋꯦ ꯑꯗꯨꯗꯤ ꯅꯣꯡ ꯆꯤꯡ ꯇꯥꯕ꯭ꯔꯣ ꯀꯃꯥꯏꯅ ꯇꯧꯒꯦ
ꯅꯣꯡ ꯇꯥꯏ ꯄꯜꯂꯤ ꯄꯜꯂꯤ ꯅꯣꯡ ꯈꯤꯠꯂꯤ ꯅꯣꯡ ꯈꯤꯠꯑꯝꯃꯅꯤ ꯑꯗꯨꯒ ꯅꯨꯡꯁꯥ ꯌꯥꯡꯅꯩ ꯁꯥꯗꯣꯛꯂꯛꯑꯅꯤ ꯈꯥꯡꯉꯝꯗꯦꯕ ꯑꯗꯨꯃꯥꯏꯅ ꯁꯥꯔꯗꯣ ꯁꯥꯔꯣ ꯇꯥꯗꯣ ꯇꯥꯔꯣ ꯑꯩ ꯊꯕꯛ ꯑꯃ ꯆꯠꯀꯦ ꯇꯧꯔꯁꯨ ꯅꯣꯡꯔ ꯄꯣꯛ ꯇꯥꯁꯤꯜꯂꯛꯑꯅꯤ ꯑꯗꯨꯗꯒꯤ ꯆꯠꯂꯔꯣꯏ ꯇꯧꯔꯒꯅ ꯑꯃꯨꯛ ꯀꯩꯅꯣ ꯇꯧꯔ ꯅꯨꯡ ꯁꯥꯗꯣꯛꯂꯛꯑꯅꯤ ꯌꯥꯝ ꯅꯨꯡꯉꯥꯏꯇꯦ ꯍꯧꯖꯤꯛꯀꯥꯟꯒꯤ ꯋꯦꯗꯔꯁꯦ ꯅꯍꯥꯟꯜꯣꯏꯔ ꯈꯔ ꯈꯤꯇꯪꯗꯤ ꯈꯦꯠꯅꯔꯝ ꯃꯥꯜꯂꯦ ꯍꯧꯖꯤꯛꯀꯥꯟꯁꯤꯦ
ꯁꯥꯕꯗꯨꯒꯁꯨ ꯌꯥꯝ ꯁꯥꯗꯧꯅꯤ ꯈꯜꯂꯦꯕ ꯑꯗꯣ ꯍꯟꯗꯛꯇꯤ ꯌꯥꯝ ꯁꯥꯒꯠꯂꯛꯦ ꯈꯪꯗꯦ ꯒ꯭ꯌꯥꯟ ꯇꯥꯗꯦ ꯇꯧꯔꯤꯁꯦ
ꯍ ꯑꯗꯨꯅꯤ ꯍꯧꯖꯤꯛꯀꯥꯟꯗꯤ ꯌꯥꯝ ꯁꯥꯔꯦꯅ ꯍꯥꯏꯌꯦ ꯑꯗꯨꯅꯤ ꯊꯕꯛ ꯇꯧꯕ ꯍꯥꯏꯁꯤꯅꯕꯨ ꯊꯣꯏ ꯏꯟꯈꯥꯡ ꯊꯣꯛꯄ ꯍꯥꯏꯁꯦ ꯍꯥꯏꯕꯗꯤ ꯁꯥꯔꯁꯨ ꯅꯣꯡ ꯇꯥꯕꯁꯤꯗꯤ ꯅꯨꯡꯉꯥꯏꯇꯦꯗꯅ ꯂꯝ ꯅꯣꯡ ꯆꯥꯎꯕꯕꯨ ꯑꯣꯏꯔꯣ ꯑꯗꯨꯃꯥꯏꯅ ꯇꯧꯕ ꯑꯗꯨꯗꯤ ꯑꯩꯁꯨꯅꯦ ꯍꯥꯏꯗꯤ ꯆꯥꯛ ꯅꯣꯡ ꯊꯣꯡꯅꯕ ꯇꯧꯔꯤ ꯀ ꯅꯨꯡꯗꯥꯡ ꯋꯥꯏꯔꯝꯁꯨ ꯇꯥꯁꯤꯜꯂꯛꯑꯦ ꯑꯗꯨꯅꯅꯦ ꯄꯨꯖꯥ ꯀꯩꯀꯩ ꯇꯧꯔꯅꯤ ꯑꯗꯨꯃꯥꯏꯅ ꯇꯧꯔꯒ ꯍꯌꯦꯡ ꯑꯃꯨꯛ ꯐꯥꯎ ꯐꯥꯎꯔꯛꯑꯒꯦ ꯑꯗꯨꯗꯤ
ꯍꯣꯏ ꯍꯣꯏ ꯐꯥꯎꯔꯣ ꯑꯩꯁꯨ ꯆꯥꯛ ꯏꯟꯁꯥꯡ ꯊꯣꯡꯈꯨꯔꯒꯦ ꯑꯗꯨꯒ ꯅꯪꯁꯨ ꯊꯣꯡꯉꯨꯔꯣ ꯑꯗꯨꯒ ꯄꯥꯎ ꯏꯟꯁꯥꯡ ꯀꯣꯟꯅ ꯑꯃꯨꯛ ꯐꯥꯎꯅꯔꯁꯤꯀꯣ
ꯐꯔꯦ ꯐꯔꯦ
ꯎꯝ ꯊꯝꯃꯥꯏ ꯊꯝꯃꯥꯏ